ꯇꯥꯔꯕꯣ
ꯎꯝ ꯇꯥꯏ
ꯑꯣꯀꯦ ꯍꯥꯏꯐꯦꯠ ꯍꯥꯏꯈꯤꯒꯦꯀꯣ ꯍꯌꯦꯡ ꯉꯥꯅꯨꯗꯣ
ꯑꯥ
ꯂꯧꯕ ꯆꯠꯂꯨꯔꯒꯦ
ꯄꯩꯁꯥꯗꯣ ꯔꯦꯗꯤ ꯂꯩꯔꯕꯣ ꯍꯥꯔꯁꯦ꯫
ꯕꯤꯀꯥꯁꯍꯣ ꯇꯦꯛꯁ ꯍꯜꯂꯛꯏꯔꯕ ꯅꯪꯅ ꯃꯥꯏ ꯄꯥꯔꯁꯣꯅꯦꯜꯗ ꯊꯥꯕꯗ꯫
ꯑꯍꯥ ꯑ ꯃꯥꯏ ꯄꯥꯔꯁꯅꯦꯜꯂꯒ ꯉꯛꯇ ꯑꯣꯏꯅ ꯊꯥꯔꯕꯀꯣ ꯑꯩꯅ ꯇꯦꯛꯁꯇ ꯇ ꯑꯣꯏꯅ ꯊꯥꯔꯒ ꯍꯥꯏꯗꯤ ꯀꯣꯜ ꯇꯧꯗ꯭ꯔꯕ ꯃꯣꯏꯗꯣ
ꯍꯌꯦꯡ ꯉꯥꯅꯨꯗꯣ ꯂꯧꯕ ꯆꯠꯂꯨꯔꯒꯦ ꯄꯩꯁꯥꯗꯣ ꯔꯦꯗꯤ ꯂꯩꯔꯕꯣ ꯍꯥꯏꯔꯒꯦꯀꯣ꯫
ꯍꯨꯝ_ _ _
ꯇꯧꯔꯅꯤ ꯑꯗꯨꯗꯨꯒ ꯑꯃꯨꯛꯀ ꯑꯗꯨꯒꯤ ꯅꯤꯉꯣꯝꯕꯝꯗꯨꯗ ꯑꯃꯨꯛ ꯊꯥꯔꯒꯦ꯫
ꯉꯅꯨꯒ ꯑꯗꯨꯗꯤ ꯑꯗꯨꯗꯤ ꯇꯔꯥꯉꯥ꯫ ꯉꯅꯨ ꯄꯨꯔꯅꯨ ꯅꯪ ꯉꯅꯨ ꯃꯌꯥꯝꯁꯦ_ _ _ ꯀꯩ ꯍꯥꯏꯔꯛꯏꯅꯣ ꯃꯥꯅ ꯇꯦꯛꯁ ꯍꯜꯂꯛꯏꯗꯣ꯫
ꯑꯩꯅ ꯚꯌꯥ ꯚꯌꯥꯅ ꯍꯥꯏꯔꯦ ꯑꯗꯨꯗ ꯑꯃꯅ ꯍꯥꯎ ꯑꯃꯅ ꯀ꯭ꯌꯥ ꯍꯨꯋꯥ ꯑꯗꯨꯃꯥꯏꯅ ꯈꯨꯝꯃꯛꯄꯗꯣ꯫
ꯀꯅꯥꯅꯣ ꯀꯌꯥ ꯑꯃꯅ ꯀꯅꯥꯅꯣ ꯈꯨꯔ ꯍꯥꯜꯂ ꯏꯗꯨ ꯇꯦꯛꯁ꯫
ꯑꯃꯅ ꯑ ꯑꯣ ꯋꯥꯡꯊ꯭ꯔꯪ ꯉꯥꯏꯇ ꯎꯔꯤꯡ ꯊꯣꯛꯄꯗꯣ ꯑ ꯍꯥ ꯃꯊꯟꯗ ꯐꯝꯕꯗꯣ꯫
ꯀꯩꯅꫭ ꯎꯔꯤꯡꯗꫭꯝ ꯇꯪ ꯐꯥꯝꯕꯗꯦ ꯫
ꯑꯈꯣꯏ ꯑꯦꯛꯖꯥꯝ ꯑ ꯃꯤꯡ ꯄꯟꯒꯅꯣ꯫
ꯎꯝ꯫
ꯃꯥꯁꯅ ꯍꯥꯎ ꯈꯨꯝꯃꯦꯑꯦ ꯑꯗꯒꯤ ꯅꯤꯉꯣꯝꯕꯝꯗꯨꯅ ꯀꯌꯥ ꯍꯨꯋꯥꯅ ꯍꯥꯏꯔꯦꯑꯦ ꯑꯗꯣ ꯃꯣꯏꯕꯥꯟꯅꯤꯗ ꯆꯞ ꯃꯥꯟꯅꯅ ꯍ ꯍꯥꯏꯔꯦ ꯍꯌꯦꯡꯗꯣ ꯉꯅꯨ ꯂꯧꯕ ꯆꯠꯂꯨꯔꯒꯦ ꯄꯩꯁꯥ ꯔꯦꯗꯤ ꯂꯩꯔꯕꯧ ꯑꯗꯨꯃꯥꯏꯅ ꯂꯣꯏ ꯍꯥꯏꯈ꯭ꯔꯦ꯫
ꯍꯨꯝ꯫
ꯑꯗꯒꯤ ꯁꯤꯁꯤꯕ ꯍꯜꯂꯛꯄ ꯌꯥꯏ ꯍꯜꯂꯛꯇꯕ ꯌꯥꯏ ꯑꯗꯣ ꯃꯣꯏ ꯑꯄꯥꯝꯕꯅꯤ ꯑꯗꯨꯗꯨꯒ ꯍꯜꯂꯛꯇ꯭ꯔꯒꯅ ꯍꯌꯦꯡ ꯀꯣꯜꯒꯨꯝꯕ ꯇꯧꯔꯅꯤ꯫
ꯊꯣꯏ_ _ _
ꯗꯨꯃꯥꯏꯅ ꯑꯗꯒꯤ ꯃꯣꯏ ꯑꯗꯒꯤ ꯑꯃ ꯀꯣꯟꯊꯧꯖꯝꯗꯨꯅ ꯍꯥꯏꯕꯗꯗꯤꯀꯣ
ꯍꯥ
ꯍꯣꯏ ꯍꯣꯏ ꯀꯥꯏꯗꯩ ꯂꯧꯗꯨꯏꯅꯣ ꯍꯥꯏꯔꯦ ꯑꯈꯣꯏꯒꯤ ꯑꯃ ꯃꯊꯟꯇ ꯐꯝꯕꯗꯣ
ꯔꯦꯗꯤ ꯑꯣꯏꯗ꯭ꯔꯁꯨ ꯑꯣꯏꯍꯜꯂꯒꯦ ꯄꯨꯡ ꯀꯌꯥꯗ ꯆꯠꯇꯣꯏꯅꯣ ꯑꯅꯤꯃꯛ ꯁꯤ ꯂꯣꯏꯅ ꯑꯣ ꯀꯦ ꯇꯥꯁꯤꯜꯂꯤꯏꯖꯦ ꯎꯕ꯭ꯔꯥ ꯅꯨꯄꯥꯗꯦ
ꯐꯔꯦꯀꯤꯅꯣ_ _ _
ꯑꯗꯨ ꯑꯃ ꯀꯣꯟꯊꯧꯖꯝꯅ ꯍꯥꯏꯕꯗꯤ ꯃꯣꯏꯒꯤ ꯑꯃ ꯃꯥꯅ ꯂꯧꯅꯤ ꯍꯥꯏꯕ ꯃꯔꯨꯝ ꯀꯣꯛꯑꯦ ꯍꯥꯏꯕꯗꯣ
ꯎꯝ꯫
ꯑꯗꯨꯗꯣ ꯎꯄꯥꯏ ꯂꯩꯇ꯭ꯔꯁꯨ ꯑꯇꯩ ꯂꯩꯀꯥꯏꯗ ꯈꯔ ꯑꯗꯨꯝ ꯂꯩꯌꯦꯌꯦ ꯑꯗꯨꯗꯨꯅ ꯑ
ꯂꯩꯌꯦꯌꯦ
ꯑ ꯂꯩꯌꯦ ꯌꯦ ꯍꯥꯏꯗꯧꯕ ꯆꯠꯂꯦ ꯌꯦ ꯍꯥꯏꯕꯒꯤ ꯌꯦꯗꯣ꯫
ꯆꯠꯂꯦ ꯍꯥꯏꯌꯦ ꯍꯥꯏꯗꯧꯕ꯫ ꯂꯩꯌꯦ ꯍꯥꯏꯌꯦ ꯍꯥꯏꯗꯧꯕ꯫
ꯎꯝ ꯑꯩꯈꯣꯏꯅ ꯍꯥꯏꯗꯣ ꯁꯝꯖꯤꯟꯕ ꯑꯗꯨꯒꯤ ꯃꯣꯏ ꯄꯥꯡꯒꯟ- - - ꯒꯤ ꯑꯗꯨꯗ ꯍꯥꯏꯕꯒꯤ ꯃꯍꯨꯠꯇ ꯗꯨꯗ ꯍꯥꯏꯕꯗꯣ ꯈꯪꯉꯤꯅ꯫
ꯇꯤꯂꯤꯌꯦꯌꯦ ꯆꯠꯂꯦꯌꯦ ꯇꯤꯂꯤꯌꯦꯌꯦ- - -
ꯄꯥꯡꯒꯟꯁꯤꯡꯅ ꯍꯥꯏꯅꯕꯗꯣ- - - ꯈꯪꯕ꯭ꯔꯥ ꯃꯥ ꯑꯗꯨꯗ ꯍꯥꯏꯕꯩ ꯃꯍꯨꯠꯇ ꯃꯣꯏ ꯁꯝꯖꯤꯜꯂ ꯗꯨꯗ ꯗꯨꯗ ꯑꯣꯏꯅ ꯍꯥꯏ ꯍꯥꯏꯕꯗꯣ ꯑꯗꯨꯒꯤ ꯇꯥꯛꯞꯇꯅꯦ ꯑꯩꯁꯨ ꯁꯝꯖꯤꯟꯕ ꯑꯗꯣ ꯑꯃꯨꯛꯀ ꯔꯤꯄ꯭ꯂꯥꯏ ꯑꯃꯃꯝ ꯄꯤꯈꯤꯒꯦ ꯑꯃꯅ ꯀꯥꯏꯗꯩ ꯂꯧꯗꯣꯏꯅꯣ ꯍꯥꯏꯔꯦ ꯑꯗꯣ ꯈꯣꯏꯔꯣꯝ ꯍꯥꯏꯔꯦ
ꯈꯪꯉꯨ ꯈꯪꯉꯝꯗꯧꯁꯦ ꯑꯗꯒꯤ ꯔꯦꯗꯤ ꯑꯣꯏꯗ꯭ꯔꯁꯨ ꯑꯣꯏꯍꯜꯂꯒꯦ ꯄꯨꯡ ꯀꯌꯥ
ꯗꯨꯃꯥꯏꯅ ꯍꯥꯏꯈ꯭ꯔꯦ ꯑꯃꯅ ꯑꯌꯨꯛꯇ ꯂꯥꯛꯑꯣ ꯍꯥꯏꯌꯦ ꯑꯗꯣ ꯑꯌꯨꯛ ꯅꯠꯇ꯭ꯔ ꯅꯨꯡꯊꯤꯟ ꯍꯥꯏꯔꯦ ꯑꯗꯨꯁꯨ ꯁꯤꯅ ꯗꯨꯝ ꯇꯧꯔꯤ ꯑꯃꯗꯨꯅ ꯖꯒꯥ ꯑꯣꯏꯅ ꯍꯪꯉꯛꯄ
ꯁꯨꯃꯥꯏꯅ ꯋꯥꯃꯥꯡ ꯑꯃꯃꯝ ꯌꯥꯟꯈ꯭ꯔꯗꯤ ꯐꯔꯦ ꯑꯗꯩ ꯑꯅꯨ ꯎꯞꯄꯗꯨꯗꯤ ꯑꯣꯐ ꯂꯥꯏꯟ ꯂꯩꯌꯦꯕꯀꯣ ꯃꯥꯗꯤ
ꯑꯥ
ꯑꯗꯒꯤ ꯑꯃꯗꯨꯗꯤ
ꯕꯣꯠ ꯂꯦꯞꯄꯗꯣ ꯅꯠꯇ꯭ꯔꯣ
ꯑꯥ ꯐꯣꯠ ꯂꯦꯞꯄꯗꯣ ꯋꯥꯈꯟꯕꯨ ꯈꯟꯕꯗꯣ ꯈꯪꯗꯦ
ꯎꯝ
ꯑꯗꯒꯤ ꯑꯥ ꯑꯁꯣꯝꯒꯤ ꯏꯝꯐꯥ ꯃꯆꯥꯗꯨꯃ ꯅꯦꯠ ꯑꯣꯟꯗꯤ ꯂꯩꯔꯒ ꯍꯜꯂꯛꯇꯦ ꯃꯣꯏꯕꯨꯗꯤ ꯑꯗꯨꯝ ꯁꯠ ꯁꯠ ꯑꯗꯨꯝ ꯇꯧꯔ ꯑꯗꯨꯝ ꯌꯥꯏꯑꯕꯀꯣ ꯃꯥꯕꯨꯗꯤ
ꯎꯝ
ꯑꯗꯨꯝ ꯍꯌꯦꯡ ꯑꯗꯨꯝ ꯌꯥꯗꯧꯕ ꯃꯥꯂꯦ
ꯋꯥꯠꯂꯤꯁꯦ ꯑꯩꯈꯣꯏ ꯅꯨꯄꯤ ꯈꯤꯇꯪ ꯉꯥꯏꯔꯦꯅꯦ ꯑꯩꯗꯤ ꯄꯣꯠ ꯂꯩꯕ ꯆꯠꯄ ꯅꯨꯃꯤꯠꯇ ꯑꯗꯨꯝ ꯄꯨꯔꯒꯦ ꯇꯥꯎꯅꯦ ꯈꯣꯏꯗꯥꯗꯩ ꯑꯣꯏꯁꯨ ꯀꯦꯁ
ꯑꯗꯨ ꯖꯤꯄꯦ ꯄꯨꯔꯥꯁꯨ ꯌꯥꯏ ꯀꯩꯅꯣ ꯀꯩꯝ ꯀꯥꯏꯗꯦ ꯍꯧꯖꯤꯛꯀꯥꯟꯗꯤ ꯑꯗꯨꯝ
ꯖꯤ ꯑꯗꯨꯏ ꯅꯠꯇꯦ ꯖꯤ ꯄꯦ ꯂꯩꯇꯦꯗꯅꯥ ꯗꯨꯏꯅꯤ
ꯎꯝ ꯍꯣꯏ
ꯍꯥꯏꯗꯤ ꯑꯌꯥꯝꯕꯅ ꯇꯧꯔꯤꯁꯦ ꯃꯣꯏ ꯃꯣꯏꯒꯤ ꯃꯣꯠꯇꯣ ꯌꯥꯎꯗꯕꯅꯤꯅ ꯁꯤꯟꯕꯗꯣ ꯇꯟꯅꯕ ꯉꯥꯛꯇ ꯉꯥꯏꯔꯦꯕꯀꯣ
ꯎꯝ
ꯑꯗꯨꯗꯨꯒꯤꯅꯤ ꯁꯤꯗ ꯑꯩꯁꯨ ꯑꯃꯨꯛ ꯇꯨꯃꯤꯟꯅ ꯂꯩꯁꯤꯟꯈ꯭ꯔꯗꯤ ꯑꯃꯥ ꯀꯣꯟꯊꯧꯖꯝꯗꯣ ꯃꯥꯅ ꯑꯃꯨꯛ ꯃꯥ ꯃꯊꯟꯗ ꯇꯧꯗꯨ ꯋꯥꯔꯅꯤꯗꯅ
ꯎꯝ ꯍꯣꯏ
ꯑꯗꯣ ꯑꯩꯒꯤꯗꯤ ꯀꯌꯥ ꯇꯥꯔ ꯑꯃ ꯑꯃꯅ ꯍꯥꯏꯗꯤ ꯌꯥꯔꯤꯈꯩ ꯆꯍꯨꯝ ꯀꯨꯟꯗ ꯇꯧ ꯍꯥꯏꯌꯦꯕꯀꯣ ꯑꯃ ꯀꯣꯟꯊꯧꯖꯝꯗꯨꯅ ꯍꯥꯏꯕꯗꯣ ꯇꯥꯍꯜꯂꯣ ꯇꯥꯍꯜꯂꯣꯅꯀꯣ
ꯎꯝ
ꯍꯣꯏ ꯑꯩ ꯍꯥꯏꯔꯒꯦ ꯈꯣꯠꯂꯒꯦ ꯍꯥꯏꯔ ꯑꯗꯨꯃꯥꯏꯅ ꯀꯨꯟ ꯑꯣꯔꯒꯥꯅꯤꯛ ꯀꯦꯖꯤꯁꯦ ꯇ꯭ꯋꯦꯟꯇꯤ ꯐꯣꯔꯇꯤ ꯆꯥꯝ ꯀꯨꯟꯃꯨꯛꯇꯤ ꯑꯗꯨꯝ ꯈꯪꯗꯣꯏꯅꯦꯕꯀꯣ ꯅꯠꯇꯦꯁ ꯑ ꯆꯥꯝ ꯀꯨꯟ ꯇꯥꯔꯦ ꯃꯣꯏꯒꯤ ꯆꯍꯨꯝ ꯀꯨꯟꯊ꯭ꯔꯥꯗꯨꯅ ꯆꯥꯝ ꯀꯨꯟ ꯐꯪꯗꯧꯕ ꯑꯗꯨꯗꯨꯒ ꯈꯔ ꯆꯥꯝꯃꯗꯤ ꯑꯗꯨꯝ ꯍꯦꯟꯅꯗꯤ ꯑꯗꯨꯝ ꯐꯪꯕꯖꯥꯠꯅꯤ
ꯎꯝ
ꯑꯗꯨꯃꯥꯏꯅ ꯍꯥꯏꯗꯤ ꯀꯣꯟꯅ ꯀꯣꯟꯅꯗ꯭ꯔꯁꯨ ꯑꯩꯒꯤ ꯄꯣꯀꯦꯠꯇ ꯑꯗꯨꯝ ꯊꯝꯃꯒ ꯑꯩꯅ ꯄꯨꯊꯣꯛꯄ ꯁꯥꯔꯁꯨ ꯌꯥꯏꯗꯅ
ꯑ ꯑꯣꯖꯥꯁꯤꯡꯗꯨꯅ ꯑꯩꯁ ꯇꯧꯏꯅꯦ ꯇꯧꯏꯅꯦ ꯃꯥꯗꯤ ꯌꯥꯏꯅꯦ ꯀꯥꯏꯅꯀꫭ
ꯋꯥꯏ ꯌꯥꯝꯅ ꯀꯥꯕꯗ
ꯅꯠꯇꯦꯅꯦ ꯁꯨꯝ ꯐꯥꯒꯤꯅꯤ ꯉꯥꯏꯍꯥꯛ ꯅꯣꯛꯁꯦꯅ ꯇꯧꯕꯅꯤ ꯑꯗꯨꯃꯥꯏꯅ ꯁꯨꯝ ꯋꯥꯅꯤꯗ
ꯃꯤꯑꯣꯏꯁꯤꯡꯖꯨꯗ ꯑꯗꯨꯝ ꯏꯇꯦꯡ ꯃꯇꯦꯡ ꯇꯧꯗꯣꯏꯅꯤꯗ ꯑꯗꯨꯕꯨꯗꯤ ꯑꯗꯨꯃꯥꯏꯅ ꯑꯗꯨꯝ ꯒ ꯀꯟꯅ ꯈꯌꯥꯝꯅꯥ ꯝ ꯌꯣꯛꯑꯒ ꯊꯝꯍꯜ ꯂꯣꯏꯔꯦ ꯅꯣꯡꯃ ꯅꯤꯅꯤ ꯖꯒꯥꯁꯦ ꯂꯩꯗꯤ ꯂꯩꯇꯦ ꯑꯗꯣ ꯇ꯭ꯔꯥꯏ ꯇꯧꯔꯅꯤ
ꯎꯝ ꯈꯣꯏꯗ ꯄꯨꯔꯛꯑꯣꯍꯦꯛ
ꯑꯁꯦꯡꯕꯒꯤ
ꯄꫭꯔꯛꯀꯅꫭꯍꯦ ꯑꯩꯗꯤ ꯍꯌꯦꯡ ꯇꯨꯟ ꯇꯨꯏꯁꯟ ꯆꯠꯂꯀꯥꯟꯗ ꯂꯥꯛꯇꯣꯏꯅꯤꯅ ꯅꯪꯉꫭꯏ
ꯕꯣꯏꯇꯣꯟꯗ ꯄꯤꯔꯝꯃꯒꯦ ꯑꯩ ꯁꯣꯏꯔꯦ ꯏꯅꯥꯎꯄꯥꯗ ꯄꯤꯔꯝꯃꯒꯦ
ꯅ ꫭꯅꫭ ꯅꫭ ꯗꯗꯤ ꯈꯔ ꯅꫭ ꯅꫭ ꯅꫭ
ꯅꯠꯇ꯭ꯔꯒ ꯏꯅ‌ꯦꯝꯗ
ꯏꯀꯨꯗ ꯏꯀꯨ ꯑꯃꯒꯤ ꯁꯟ ꯍꯥꯏꯒꯠꯇ ꯂꯥꯛꯄꯗꯣ ꯑꯗꯨ ꯇ ꯑꯣꯏꯅ
ꯅꫭꯅꫭꯅꫭ
ꯉꯥꯅꯨꯁꯤꯁꯨ ꯑꯝꯇ ꯍꫭꯏꯖꯟꯕꯤꯈ꯭ꯔꯣ ꯍꯥꯏꯒꯦꯀꯣ
ꯅꫭ ꯅꫭ ꯅꫭ
ꯑꯗꯣ ꯑꯃ ꯀꯣꯟꯊꯧꯖꯝꯗꯨꯁꯨ ꯂꯥꯛꯑꯣ ꯍꯥꯏꯕꯗꯤ ꯃꯥꯁꯨ ꯌꯥꯗꯧ ꯃꯥꯟꯗꯦꯕꯀꯣ ꯊꯥꯎ ꯇꯤꯡꯉ ꯂꯥꯛꯄꯗꯣ
ꯎꯝ
ꯑꯗꯨꯗꯨꯅ ꯑꯩꯗꯤꯀꯣ ꯈꯜꯂꯤꯅꯦ ꯍꯥꯏꯗꯤ ꯁꯨꯝ ꯀ ꯁꯦꯝꯍꯜꯂꯦꯅ ꯁꯦꯝꯍꯜꯂꯒ ꯄꯤꯁ ꯑꯃꯅꯤ ꯑꯅꯤ ꯐꯥꯎꯗ ꯑꯗꯨꯝ ꯊꯣꯡꯉꯅꯒ ꯄꯤꯁꯜꯂꯝꯁꯔ ꯈꯜꯂꯤꯅꯤ ꯌꯨꯝꯗ
ꯌꯥꯔꯦ ꯎꯝ ꯀꫭꯟꯅꯔꫭꯏꯗ꯭ꯔ ꯈꯜꯂꯤꯁꯤꯗ
ꯀꯣꯟꯅꯤ ꯀꯣꯟꯅꯅꯤ ꯑꯗꯣ ꯍꯧꯖꯤꯛꯀꯤ ꯅꯨꯄꯥꯗꯣ ꯑꯩꯈꯣꯏ ꯏꯕꯥꯏ ꯑꯊꯣꯛ ꯏꯚꯥꯏꯗꯣ ꯍꯥꯏꯇꯥꯔꯦ ꯃꯥꯅ ꯃꯤ ꯇꯔꯦꯠ ꯅꯤꯄꯥꯜꯅꯤ ꯑꯗꯨꯝ ꯐꯖꯅ ꯆꯥꯔꯅꯤ ꯈꯣꯠꯂꯅꯤ ꯍꯥꯏꯌꯦꯕꯀꯣ ꯍꯥꯏꯗꯤ ꯐꯨꯜꯁ ꯆꯥꯕꯤ ꯃꯤ ꯈꯨꯄꯥꯗꯨꯅꯤ ꯃꯥ ꯍꯥꯏꯁꯦ
ꯎꯝ ꯑꯗꯨꯏꯁꯨ ꯇꯧꯒꯅꯨ ꯀꯣ ꯑꯝ
ꯀꯩꯅꯣ ꯑꯗꯣ ꯂꯣꯀꯦꯁꯟꯁꯦ ꯀꯥꯏꯋꯥꯏ ꯑꯣꯏꯗꯣꯏꯅꯣ ꯇꯧꯗꯣꯏꯁꯦ ꯀꯩ ꯀꯩꯅꯣ ꯌꯥꯝ ꯇꯦꯁ ꯊꯥꯔꯝꯃꯦ ꯑꯩ ꯍꯟꯕ ꯍꯟꯗ꯭ꯔꯦ
ꯍꯥꯏꯐꯦꯠ ꯍꯥꯏꯈꯤꯒꯦ ꯑꯩꯈꯣꯏꯒꯤ ꯁꯤ ꯅꯤꯉꯣꯝꯕꯝꯁꯦ ꯍꯣꯏ ꯆꯠꯂꯝꯗꯥꯏꯗꯣ ꯑꯗꯨꯝ ꯍꯥꯏꯔꯛꯑꯣ ꯑꯩ ꯀꯥꯄꯒꯦ ꯖꯤꯄꯦ ꯅꯝꯕꯔꯗꯨꯒ ꯊꯥꯔꯛꯑꯝꯃꯣ ꯍꯥꯏꯌꯦ ꯑꯩꯟ ꯊ꯭ꯔꯤ ꯁꯚꯦꯟ ꯅꯥꯏꯅ ꯖꯤꯔꯣ ꯑꯩꯥꯏꯠ ꯇꯨ ꯁꯥꯚꯦꯟ ꯑꯥꯏꯠ ꯁꯥꯚꯦꯟ
ꯁꯟꯁ ꯀꯥꯏ ꯑꯣꯏꯗꯣꯏꯅꯣ ꯇꯧꯗꯣꯏ ꯁꯥꯔꯦ ꯑꯃ ꯀꯩ ꯍꯥꯏꯗꯣꯏꯅꯣ ꯈꯪꯗꯦꯅꯦ ꯑꯩꯁꯨ
ꯇꯨꯝ ꯍꯥꯏꯔꯣ
ꯀꯩ ꯍꯥꯏꯗꯣꯏꯅꯣꯕꯥ ꯑꯩꯁꯨ ꯍꯥꯏꯕ ꯍꯩꯇꯤꯌꯦ
ꯑꯔ ꯐꯣꯔꯒꯤ ꯆꯥꯕꯥ ꯂꯛꯐꯝ ꯍꯥꯏꯌꯣ
ꯑꯣꯀꯦ ꯑꯩ ꯑꯗꯨꯗꯣ ꯈꯪꯗꯦ ꯃꯣꯏ ꯑꯥꯔ ꯐꯣꯔꯒꯤ ꯄꯣꯠꯅꯤ ꯀꯥꯏꯗꯣ
ꯎꯝ
ꯒꯥꯔꯗꯦꯟꯒꯨꯝꯕ ꯑꯃ ꯁꯥꯒꯠꯂꯤꯔꯁꯨ ꯑꯗꯨꯝ ꯈꯜꯂꯤ ꯄꯣꯠꯅꯦ ꯍꯪꯁꯨ ꯍꯪꯗꯕ ꯑꯃ ꯃꯨꯊꯤꯗꯨꯗ
ꯎꯝ
ꯑꯗꯨ ꯑꯗꯨꯃꯥꯏꯅ ꯑꯗꯨꯝ ꯈꯂꯦ ꯁꯥꯕꯁꯨ ꯀꯩꯁꯨ ꯌꯥꯝꯅ ꯂꯣꯏꯁꯤꯟꯗꯕꯅꯤ ꯌꯥꯝ ꯀꯥ ꯍꯦꯟꯅꯗꯤ ꯐꯖꯗꯕꯅꯦꯕꯀꯣ ꯃꯣꯏꯒꯤ ꯄꯥꯠ ꯍꯥꯏꯒꯗ꯭ꯔꯥ ꯐꯥꯝ ꯍꯥꯏꯒꯗꯔꯥ ꯑꯗꯨꯒꯤ ꯃꯌꯥꯏꯒꯨꯝꯗ ꯑꯗꯨꯃꯥꯏꯅ ꯂꯩꯕꯅꯤ ꯑꯗꯣ ꯁꯦꯝꯒꯠꯂꯝꯃꯒꯗ꯭ꯔꯗꯤ ꯈꯪꯗꯦ ꯑꯩꯅ ꯑꯗꯨꯃꯥꯏꯅ ꯃꯔꯛ ꯃꯔꯛꯇ ꯑꯩꯈꯣꯏꯅ ꯑꯗꯨ ꯂꯝꯕꯤ ꯐꯥꯎꯔꯤꯀꯥꯟꯗꯨꯗꯒꯤ ꯃꯇꯝꯗꯨꯒ ꯌꯦꯡꯅꯔꯨꯔꯗꯤ ꯌꯦꯡꯅꯔꯗꯤꯀꯣ ꯑꯩꯁꯦ ꯈꯪꯗꯦꯅꯦ ꯑꯗꯨꯒꯤ ꯑꯥ ꯀꯩ ꯐꯥꯈ꯭ꯔꯗꯤꯅꯣ ꯑꯗꯨ ꯑꯣꯏꯅ ꯁꯖꯦꯁ ꯇꯧꯅꯁꯨ ꯌꯥꯕꯖꯥꯠꯗꯤ
ꯎꯝ
ꯅꯠꯇꯔꯥ
ꯀꯩ ꯕꯤꯠꯇ ꯅꯣꯍꯦ ꯐꯖꯥꯁꯨ ꯐꯖꯥꯗꯕꯥꯗ
ꯑꯦ ꯑꯗꯣ ꯍꯥꯏꯗꯤ ꯕꯣꯠ ꯀꯩꯀꯥ ꯌꯥꯝ ꯌꯥꯎꯔꯦ ꯍꯥꯏꯗꯨꯗꯤ
ꯍꯥꯥ
ꯕꯣꯠ ꯀꯩꯀꯥ ꯌꯥꯝꯅ ꯊꯝꯃꯤꯒ ꯍꯥꯏꯗꯨꯗꯤ ꯑꯗꯨꯗꯣ
ꯑꯗꯣꯏꯑꯣꯏꯁꯨ
ꯍꯥꯏꯗꯤ ꯃꯐꯝꯗꯣ ꯄꯤꯛꯇꯤ ꯄꯤꯛꯄꯅꯦꯕ ꯑꯗꯣ ꯕꯣꯠ ꯀꯩꯀꯥ ꯊꯃ ꯀꯃꯥꯏꯅ ꯊꯩꯔꯤꯅꯣ ꯈꯣꯠꯅꯣ ꯑꯃꯨꯛꯁꯨ ꯌꯦꯡꯗꯤ ꯌꯦꯡꯅꯤꯡꯕ ꯍꯥꯏꯦ ꯇꯥꯏ ꯍꯟꯗꯛ ꯍꯟꯗꯛ ꯂꯣꯏꯔ ꯐꯖꯅ ꯂꯣꯏꯔ ꯃꯥꯜꯂꯦꯕꯀꯣ ꯃꯑꯣꯡꯗꯣ
ꯎꯝ
ꯑꯩꯈꯣꯏꯒꯤꯗꯨꯗꯤ ꯃꯣꯏ ꯁꯋꯤꯝꯃꯤꯡ ꯄꯨꯜ ꯀꯥꯏꯗ ꯏꯁꯪꯒ ꯀꯥꯔꯤꯀꯥꯟ ꯐꯖꯅꯒ ꯁꯦꯝꯗꯔꯤꯀꯟ ꯃꯣꯏꯒꯤ ꯆꯠꯄꯒꯤ ꯃꯐꯝꯒꯗꯨ ꯀꯪꯀ꯭ꯔꯤꯠꯀꯩꯀ ꯊꯥꯔꯤꯀꯥꯟꯗꯒ ꯑꯗꯨꯝ ꯑꯣꯏꯌꯦꯕꯥ ꯀꯦ
ꯎꯝ
ꯁꯤ ꯃꯥꯁꯨ ꯈꯪꯗꯦꯕ ꯑꯥꯔꯐꯣꯔꯒꯤ ꯆꯥꯛ ꯆꯥꯅꯐꯝ ꯍꯥꯏꯁꯦ ꯃꯣꯏꯗꯨꯗ ꯑꯗꯨꯝ ꯑꯩꯥ ꯍꯥꯏ ꯁꯤꯁꯦ ꯑꯩꯅ ꯈꯪꯕꯗꯣ ꯍꯥꯏ ꯎꯝ
ꯎꯝ
ꯉꯥꯏꯈꯣꯈꯣ ꯑꯩ ꯁꯤꯁꯦ ꯃꯦꯞꯇꯒꯤ ꯑꯣꯏꯅ ꯊꯥꯒꯔꯣ ꯑꯣꯏꯅ ꯍꯥꯏꯗꯨꯝ ꯍꯥꯏꯈꯤꯒꯤ ꯅꯠꯇꯔꯥꯗꯤ ꯑꯩꯁꯨ ꯀꯕꯛ ꯍꯥꯏꯕꯗꯨ ꯉꯥꯎꯔꯅꯤꯕ ꯃꯥ ꯒ꯭ꯌꯥꯟ ꯇꯥꯅꯕ ꯇꯥꯛꯄꯤꯕ ꯍꯥꯏꯕꯨ ꯍꯦꯟꯅ ꯉꯥꯎꯈ꯭ꯔꯅꯤꯕ ꯑꯩꯅ ꯈꯪꯉꯦꯕ
ꯎꯝ
ꯁꯦꯟꯗ꯭ꯔꯥ ꯐꯥꯔꯁꯇ ꯂꯩꯔꯦ ꯑꯗꯣ ꯉꯥꯏꯈꯣꯀꯣ ꯃꯣꯏꯔꯥꯡ ꯀꯣꯂꯦꯖꯅꯥ ꯀꯥꯏ ꯂꯩꯒꯦ ꯁꯤꯁꯤꯁꯨ ꯑꯗꯨꯝ ꯆꯨꯝ ꯗꯔꯤꯡꯅꯥ ꯊꯧꯖꯤꯟꯕ ꯑꯣꯀꯦ
ꯎ ꯊꯝꯃꯦ ꯌꯥꯔꯦ
ꯉꯥꯏ ꯈꯨꯑꯦ ꯉꯥꯏꯍꯥꯛꯇꯪ ꯑꯩ ꯈꯪꯉꯦ ꯑꯣꯀꯦ ꯑꯣꯀꯦ ꯁꯤꯒꯤ ꯑꯥꯔ ꯐꯣꯔ ꯐꯥꯔꯝ ꯍꯥꯎꯁ ꯍꯥꯏꯁꯦ ꯑꯁꯤ ꯑꯣꯏꯗꯣꯏ ꯕꯥ
ꯄꯨꯖ
ꯎꯝ ꯑꯣꯀꯦ ꯑꯗꯣ ꯊꯝꯃꯒꯦꯀꯣ
ꯍꯣꯏ ꯑꯩ ꯑꯃꯨꯛ ꯇꯝꯅꯔꯛꯀꯦ ꯍꯣꯏ ꯑꯩ ꯇꯝꯅꯔꯛꯀꯦ ꯎꯝ
ꯎꯝ ꯊꯝꯃꯒꯦꯀꯣ
ꯍꯥꯏ ꯑꯗꯨꯥꯏꯗ ꯌꯥꯅꯤ